ꯇꯥꯔꯕꯣ ꯇꯥꯔꯕꯣ
ꯇꯥꯔꯦ ꯇꯥꯔꯦ
ꯑꯣ ꯀꯔꯤ ꯊꯕꯛ ꯂꯥꯛꯄ ꯄꯒꯤꯅꯣ ꯏꯁꯤꯡ ꯂꯥꯛꯄꯒꯤꯔꯣ ꯇꯣꯇꯤ ꯏꯁꯤꯡ
ꯅꯠꯇꯦꯗ ꯆꯥꯛꯇꯣ ꯂꯣꯏꯗꯤ ꯂꯣꯏꯔꯕ ꯃꯨꯠꯊꯠꯂꯝꯕ ꯑꯗꯒꯤ ꯏꯟꯖꯥꯡꯗꯨꯁꯨ ꯑꯌꯨꯛ ꯉꯁꯥꯏꯗꯣ ꯍꯣꯄꯣꯏ ꯇꯧꯕꯗꯣ ꯊꯨꯝ ꯊꯥꯛ ꯗꯨ ꯀꯥꯎꯔꯝꯃꯕ ꯑꯗꯨꯗꯨꯒꯤ ꯊꯨꯝꯗꯣ ꯀꯩꯅꯣ ꯇꯧꯔꯒ ꯊꯥꯛꯆꯤꯜꯂꯝꯃꯒ ꯁꯧꯍꯜꯂꯝꯕꯅꯤꯗ
ꯃꯈꯥꯗ ꯂꯩꯔꯥ
ꯃꯈꯥꯗ ꯂꯩꯌꯦ ꯆꯥꯈꯨꯝꯗ ꯑꯃꯨꯛ ꯂꯩ ꯃꯃꯥꯡꯗ ꯑꯃꯨꯛ ꯊꯣꯛ ꯁꯥꯏꯒꯪꯗ ꯑꯃꯨꯛ ꯂꯩ ꯃꯤꯅ ꯎꯕꯗ ꯌꯥꯝꯅ ꯌꯦꯡꯅꯤꯡꯗꯕꯗꯤ ꯑꯣꯏꯔꯝꯅꯦ ꯑꯗꯨꯅꯦ ꯑꯩꯅ ꯇꯧꯔꯤꯁꯦ
ꯍꯣꯏ ꯍꯦꯛ ꯈꯪꯗꯕ ꯃꯤꯅꯕꯨꯗꯤꯅꯦ ꯍꯦꯛ ꯎꯕꯗ ꯀꯔꯤꯝ ꯇꯧ ꯆꯥꯏꯁꯤꯕ ꯍꯥꯏꯗꯣꯏꯅꯤ ꯑꯗꯨ ꯅꯣꯏ ꯀꯩꯅꯣ ꯉꯁꯤꯗꯤ ꯃꯃꯥꯡꯂꯣꯝꯗ ꯆꯠꯀꯗꯕ ꯂꯩꯇꯕ꯭ꯔꯥ ꯀꯃꯥꯏꯅ ꯇꯧꯒꯦ ꯉꯁꯤꯗꯤ ꯀꯩꯝꯇ
ꯉꯁꯤꯗꯤ ꯀꯔꯤꯝꯇ ꯂꯩꯇ꯭ꯔꯦꯗ ꯊꯕꯛ ꯂꯥꯛꯄꯩ ꯂꯥꯛꯇ꯭ꯔꯦ ꯑꯗꯣ ꯍꯣꯔꯦꯟ ꯂꯥꯛꯀꯗ꯭ꯔꯥ ꯈꯣꯠꯀꯗ꯭ꯔꯥ ꯈꯪꯗꯅꯤ ꯍꯧꯖꯤꯛꯃꯛꯀꯤꯗꯤ ꯂꯥꯛꯇ꯭ꯔꯤ
ꯑꯣ ꯍꯣꯏ ꯅꯣꯡ ꯐꯥꯗꯣꯛꯁꯨ ꯐꯖꯅ ꯄꯣꯊꯥꯊꯣꯛꯄ ꯌꯥꯏꯗ ꯑꯗꯨꯝ ꯅꯪꯗꯣ ꯌꯨꯝꯗ ꯂꯩ ꯍꯥꯏꯕꯩ ꯋꯥꯅꯤ ꯊꯕꯛ ꯑꯃ ꯍꯦꯛꯇ ꯆꯠ ꯂꯩꯔꯝꯃꯦꯕ ꯑꯗꯨꯝ ꯅꯦꯅꯥ ꯇꯥꯅ ꯂꯩꯇꯕꯗꯣ ꯑꯃꯒꯤ ꯑꯃꯨꯛ ꯆꯦꯟꯒꯦ ꯑꯃꯒꯤ ꯑꯃꯨꯛ ꯆꯦꯟꯒꯦꯁ ꯇꯧ ꯂꯩꯔꯝꯃꯦ ꯉꯁꯤꯗꯤ ꯐꯖꯅ ꯄꯣꯊꯥꯖꯔꯁꯅꯨꯗ
ꯉꯁꯥꯏꯁꯨ ꯅꯪ ꯀꯩꯅꯣ ꯇꯧꯔꯛꯄꯗꯨꯗ ꯑꯩꯗꯣ ꯑꯩꯈꯣꯏ ꯀꯀꯥꯒ ꯇꯧꯔꯒ ꯃꯥꯒꯤ ꯍꯌꯦꯡ ꯆꯪꯒꯗꯕ ꯄꯣꯠ ꯆꯩ ꯍꯥꯏꯕꯗꯤ ꯀꯃꯥꯏ ꯀꯃꯥꯏ ꯇꯧꯒꯗꯕ ꯂꯩꯗꯅ ꯀꯔꯅꯥꯠꯄꯨ ꯀꯌꯥꯝ ꯆꯪꯗꯣꯏꯅꯣ ꯑꯗꯒꯤ ꯆꯧꯀ꯭ꯔꯤꯅ ꯀꯌꯥꯝ ꯋꯥꯏꯗꯣꯏꯅꯣ ꯑꯗꯒꯤ ꯑꯇꯩꯅ ꯐꯛ ꯅꯨꯡ ꯑꯗꯩ ꯀꯃꯥꯏ ꯀꯃꯥꯏꯅ ꯊꯥꯕ ꯆꯥꯛꯅ ꯀꯥꯏ ꯊꯣꯡꯗꯣꯏꯕ ꯏꯀꯥꯏꯐꯥꯎ ꯈꯟꯕ ꯈꯣꯠꯄ ꯇꯧꯔ ꯈꯟꯅꯔꯝꯕ ꯑꯗꯩ ꯃꯩꯁꯨ ꯌꯥꯎꯗ꯭ꯔꯕ ꯐꯣꯟꯗꯣ ꯉꯁꯥꯏ ꯑꯩ ꯐꯣꯟꯁꯦ ꯀꯨꯏꯅ ꯆꯛꯄꯒꯤꯀꯣ ꯕꯦꯇ꯭ꯔꯤꯁꯦ ꯑꯗꯨꯝ ꯌꯥꯝ ꯀꯨꯏꯅ ꯆꯠꯄ ꯍꯥꯏꯕꯗꯨꯣ ꯑꯣꯏꯗ꯭ꯔꯦꯕ ꯑꯗꯨꯝ ꯀꯩꯅꯣ ꯇꯧꯕꯒ ꯇꯥꯕꯅ ꯍꯥꯟꯕꯗꯣ ꯑꯗꯨ ꯑꯗꯨꯃꯥꯏꯅ ꯇꯧꯔꯦ ꯑꯩꯗꯨꯒꯤ ꯅꯨꯡꯉꯥꯏꯇꯕꯗꯣ ꯑꯣꯏꯕ ꯑꯗꯨꯒꯤ ꯑꯩꯗꯣ ꯉꯁꯥꯏꯗꯣ ꯑꯗꯨꯝ ꯈꯣꯏ ꯈꯣꯏꯅ ꯑꯗꯨꯝ ꯉꯥꯛꯇꯪ ꯂꯩꯔꯒ ꯉꯁꯥꯏ ꯑꯩꯈꯣꯏ ꯍꯜꯂꯛꯄꯗꯣ ꯑꯗꯨꯀꯥꯟꯗ ꯀꯨꯟꯒ ꯀꯌꯥꯅꯣ ꯌꯥꯎꯍꯧꯔꯤꯕꯅꯦꯕ ꯑꯗꯨ ꯌꯨꯝ ꯌꯧꯀꯥꯟꯗꯅꯦ ꯇꯔꯥꯒ ꯀꯩꯅꯣ ꯇꯪ ꯉꯥꯏ ꯂꯩꯔꯝꯃꯦꯃꯦ ꯍꯥꯏꯗꯤ ꯑꯗꯨꯝ ꯆꯔ ꯇꯥꯕꯖꯥꯠꯅꯦꯕ ꯇꯧꯕꯗꯣ ꯑꯗꯨ ꯑꯩꯅ ꯅꯍꯥꯟ ꯑꯗꯨꯝ ꯆꯥꯔꯖ ꯇꯧꯔ ꯊꯝꯃꯦꯗ ꯐꯣꯟꯁꯦ ꯌꯥꯗ꯭ꯔꯦꯕ ꯍꯥꯏꯗꯤ ꯀꯨꯏꯔꯛꯄꯒꯤꯀꯣ ꯑꯃ ꯁꯤꯜꯂꯨꯕꯗꯤ ꯍꯥꯏꯔꯕꯅꯦ ꯑꯦꯅꯤ ꯂꯩꯈꯤꯕ ꯀꯣꯏ ꯐꯣꯟꯁꯦ ꯀꯨꯏꯔꯦ ꯀꯩꯅꯣ ꯂꯤꯁꯤꯡ ꯀꯩꯅꯣ ꯇꯦ ꯍꯣꯏ ꯇꯨ ꯊꯥꯎꯖꯟ ꯅꯥꯏꯟꯇꯤꯟ ꯑꯗꯨꯋꯥꯏꯗ ꯂꯩꯒꯤꯈꯤꯕꯅꯦꯕ ꯑꯗꯨ ꯀꯨꯏꯔꯅꯤꯅꯀꯣ ꯐꯣꯟꯁꯦ ꯆꯍꯤ ꯀꯩꯅꯣꯃꯨꯛ ꯁꯨꯔꯛꯑꯦꯕ ꯆꯍꯤ ꯇꯔꯨꯛ ꯇꯔꯦꯠ ꯁꯨꯔꯕꯅꯤꯅ ꯑꯗꯨꯝ ꯑꯃ ꯁꯤꯜꯂꯣ ꯍꯥꯏꯔꯕꯅꯤꯅ ꯃꯥ ꯃꯀꯂꯣꯏ ꯀꯥꯏ ꯂꯣꯏꯔꯕꯅꯤꯗ
ꯑꯣ ꯑꯗꯨꯅꯦ ꯇꯧꯕꯅꯦ ꯑꯗꯨꯗꯨꯅ ꯑꯩꯁꯨ ꯐꯣꯟꯗꯣ ꯍꯥꯏꯗꯤ ꯅꯨꯡꯗꯥꯡ ꯉꯥꯏꯍꯥꯛ ꯁꯨꯝ ꯐꯣꯟ ꯄꯥꯏꯔꯨꯔꯅꯤ ꯑꯗꯨꯒ ꯇꯨꯝꯈ꯭ꯔꯒ ꯍꯧꯒꯠꯂꯀꯥꯟꯗꯗꯤ ꯃꯩꯗ ꯑꯗꯨꯝ ꯊꯥꯔꯇꯤ ꯐꯣꯔꯇꯤ ꯁꯨꯃꯥꯏꯅꯗꯪ ꯍꯦꯛꯇ ꯑꯣꯏꯔꯝꯃꯦꯕ ꯑꯗꯨꯒꯤ ꯐꯣꯟꯗꯣ ꯑꯃꯨꯛ ꯄꯨꯔꯒ ꯂꯥꯛꯄꯗꯣ ꯅꯨꯡꯉꯥꯏꯗꯕꯒꯤ ꯑꯗꯨꯝ ꯆꯥꯔꯖꯁꯨ ꯇꯧ ꯄꯨꯊꯣꯛꯑꯝꯕ ꯑꯗꯨꯏꯅꯦ ꯑꯩ ꯉꯁꯥꯏ ꯐꯣꯟ ꯐꯥꯎꯗꯣꯏꯗ ꯑꯩꯁꯨ ꯑꯩꯁꯤꯁꯨ ꯀꯨꯏꯕꯨꯗꯤ ꯀꯨꯏꯔꯕꯅꯦ ꯑꯩꯅ ꯈꯟꯕꯗ ꯑꯩꯒꯤꯁꯦ ꯑꯩꯁꯨ ꯅꯥꯏꯟꯇꯤꯟ ꯇ꯭ꯋꯦꯟꯇꯤ ꯁ꯭ꯋꯥꯏꯒꯤ ꯆꯥꯡ ꯁꯨꯃꯥꯏꯅ ꯑꯣꯏꯔꯝꯗꯧ ꯃꯥꯜꯂꯦ ꯑꯩꯅ ꯂꯧꯒꯤꯈꯤꯕꯁꯦ ꯇ꯭ꯋꯦꯟꯇꯤ ꯋꯥꯟꯗ ꯑꯣꯏ ꯖꯥꯠꯂꯥ ꯈꯪꯗꯦ ꯌꯥꯝ ꯀꯟꯅ ꯀꯨꯏꯕꯗꯤ ꯅꯠꯇ꯭ꯔꯦ ꯑꯗꯨꯑꯣꯏꯁꯨ ꯑꯩꯒꯤꯕꯨꯗꯤ ꯀꯩꯅꯣꯁꯦ ꯁꯀ꯭ꯔꯤꯟꯁꯦ ꯑꯍꯨꯝꯂꯛ ꯁꯨꯔꯦꯕ ꯑꯩꯅ ꯁꯤꯜꯂꯤꯁꯦ ꯑꯣꯔꯤꯖꯤꯅꯦꯜ ꯅꯠꯇ꯭ꯔꯦꯕ ꯑ ꯁꯤꯁꯨ ꯑꯃꯨꯛ ꯀꯥꯏꯕꯗꯤ ꯍꯧꯔꯛꯑꯦ ꯉꯔꯥꯡꯁꯦ ꯀꯩꯅꯣ ꯇꯧꯕ ꯍꯥꯏ ꯇꯥꯔꯦ ꯐꯣꯟꯁꯤꯅ ꯃꯈꯥꯗ ꯊꯝꯕ ꯑꯗꯨꯒ ꯃꯊꯛꯇꯅ ꯁꯣ ꯌꯥꯟꯕ ꯍꯥꯏ ꯇꯥꯔꯦ ꯁꯣ ꯁꯣ ꯌꯥꯟꯕꯒꯤꯁꯤꯗ ꯃꯥꯛꯁ ꯀꯩꯀꯥꯁꯨ ꯈꯔ ꯌꯥꯟ ꯃꯥꯔꯁ ꯂꯧꯊꯣꯛꯄꯗ ꯁꯣꯁꯦ ꯇꯥꯁꯤꯜꯂꯕ ꯑꯗꯨꯒ ꯐꯣꯟ ꯃꯥꯏꯁꯤꯗ ꯑꯃꯨꯛ ꯇꯁꯤꯜꯂꯕ ꯁꯣꯗꯨꯅ ꯑꯗꯨꯒꯤ ꯃꯔꯤꯕꯨꯗꯤ ꯍꯥꯟꯅꯗꯩ ꯈꯤꯇꯪ ꯆꯠꯂꯦꯕ ꯑꯗꯨ ꯉꯧꯔꯒꯒ ꯂꯩꯕꯁꯦ ꯇꯧꯗꯕꯅꯦꯕ ꯑꯗꯨ ꯈꯔ ꯂꯩꯈꯔꯦ ꯁꯤꯜꯂꯣꯗꯤ ꯍꯥꯏꯔꯕꯅꯦ ꯑꯩꯒꯤꯁꯤꯁꯨ ꯀꯨꯏꯔꯕꯅꯦꯕ ꯍꯥꯏꯗꯤ ꯆꯍꯤ ꯇꯨ ꯊꯥꯎꯖꯟ ꯋꯥꯟꯒꯤꯗꯔ ꯑꯗꯨꯃꯥꯏꯅ ꯑꯣꯏꯈꯤꯕꯅꯦꯕ ꯂꯧꯕꯗꯣ ꯑꯗꯨꯣ ꯅꯪꯒꯤꯗꯨꯗꯤ ꯇ꯭ꯋꯦꯟ ꯍꯣꯏ ꯇꯨ ꯊꯥꯎꯖꯟ ꯇ꯭ꯋꯦꯟꯇꯤ ꯋꯥꯟ ꯍꯥꯏꯇꯥꯔꯦ ꯑꯗ ꯅꯪꯒꯤꯁꯨ ꯑꯃ ꯍꯟꯗꯛ ꯀꯩꯅꯣ ꯇꯧꯔꯒꯗꯤ ꯅꯣꯏꯒꯤ ꯊꯕꯛꯇꯨꯅꯕꯨ ꯌꯥꯔꯗꯤ ꯑꯃ ꯁꯤꯟꯗꯣꯛꯑꯣ ꯌꯥꯝ ꯇꯥꯡꯕ ꯈꯣꯠꯄ ꯅꯠꯇ꯭ꯔꯒꯁꯨ ꯌꯥꯗꯅꯣ ꯀꯨꯟ ꯁꯥꯏ ꯍꯛꯆꯥꯡ ꯄꯤꯔꯗꯤ ꯑꯗꯨꯝ ꯌꯥꯔꯦꯗ ꯐꯣꯟꯗ ꯌꯥꯝ ꯀꯟꯅ ꯊꯥꯗꯔꯁꯨ ꯑꯗꯨꯝ ꯁꯤꯟꯅꯤꯡꯉꯛꯄꯅꯦꯕ ꯌꯥꯝ ꯀꯟꯅ ꯊꯥꯗꯔꯨꯔꯁꯨ ꯌꯥꯕ꯭ꯔꯥ ꯑꯗꯨꯝ ꯈꯜꯂꯦꯗ ꯑꯩꯗꯤ ꯐꯣꯟꯗ ꯑꯗꯨ ꯄꯤꯕꯤꯕ ꯂꯧꯗꯕ ꯌꯥꯗꯦ ꯈꯣꯠꯇꯦ ꯑꯗꯨ ꯀꯩꯁꯨ ꯂꯩꯇꯦꯗ ꯑꯗꯣ ꯑꯃ ꯁꯤꯟꯅꯕ ꯇꯧꯕ ꯅꯪꯁꯨ ꯎ ꯀꯩꯅꯣ ꯇꯧꯔꯒꯗꯤ ꯌꯦꯡꯉꯒ ꯊꯥ ꯑꯃꯅꯤ ꯁꯨꯝ ꯌꯥꯏꯗꯅꯀꯣ
ꯍꯣꯏꯅꯦ ꯑꯗꯨꯕꯨꯗꯤ ꯁꯤꯟꯕ ꯗꯔꯀꯥꯔ ꯇꯥꯕ ꯑꯗꯨ ꯑꯣꯏꯇꯥꯥꯔꯒꯁꯨ ꯈꯪꯅꯤꯡꯗꯦ ꯑꯩꯗꯤꯅꯦ ꯑꯩ ꯒꯥꯔꯤꯁꯨ ꯂꯩꯕ ꯌꯥꯏ ꯑꯗꯩ ꯍꯥꯏꯕꯗꯤ ꯌꯥꯝ ꯑꯩꯅ ꯇꯥꯟꯗꯒꯤ ꯁꯨꯕ ꯅꯣꯝꯕ ꯇꯧꯋ ꯃꯌꯥꯝꯁꯦ ꯄꯩꯁꯥꯗꯤ ꯂꯥꯛꯇꯕ ꯅꯠꯇꯦꯕꯀꯣ ꯑꯗꯨꯁꯨ ꯁ ꯏꯃꯨꯡꯒꯤ ꯑꯗꯨꯝ ꯑꯆꯤꯠ ꯑꯀꯣꯝ ꯀꯩꯀꯩ ꯃꯌꯥꯝꯁꯦ ꯂꯣꯏ ꯃꯦꯟꯈꯠꯈꯤꯕꯗ ꯑꯩꯒꯤꯗꯤ ꯑꯁꯤꯗꯤ ꯇꯧꯗ꯭ꯔꯁꯨ ꯌꯥꯕꯅꯤ ꯍꯥꯏꯔ ꯀꯥꯟꯗ ꯑꯗꯨꯝ ꯈꯟꯗꯣꯛꯑ ꯂꯩꯈꯤꯕꯒꯤꯀꯣ ꯑꯩ ꯐꯣꯟ ꯂꯩꯕ ꯌꯥꯏ ꯒꯥꯔꯤ ꯃꯆꯥ ꯂꯩꯕ ꯌꯥꯏ ꯍꯥꯏꯗꯤ ꯃꯌꯥꯝ ꯂꯩꯕ ꯃꯌꯥꯝ ꯌꯥꯎꯈ꯭ꯔꯦꯕ ꯑꯗꯒꯤ ꯀꯩꯅꯣ ꯇꯧꯕꯗꯨ ꯑꯩ ꯍꯔꯥꯁꯤꯕꯨ ꯀꯩꯗꯧꯗꯣꯏꯅꯣꯗ ꯁꯤꯗꯤ ꯀꯣꯟꯅ ꯈꯣꯟꯅꯒꯤ ꯑꯗꯨꯝ ꯍꯥꯏꯗꯤ ꯑꯗꯨ ꯌꯥꯝꯅ ꯍꯥꯏꯗꯤ ꯀꯩꯅꯣ ꯇꯧ ꯅꯣꯡꯃꯒꯤ ꯆꯪꯗꯕ ꯌꯥꯗꯕ ꯅꯠꯇꯦ ꯁꯤꯗꯤ ꯄꯨꯔꯥ ꯑꯩꯈꯣꯏꯒꯤ ꯑꯩꯈꯣꯏ ꯍꯤꯡꯉꯤꯕꯁꯤꯗ ꯈꯤꯇꯪ ꯍꯦꯟꯒꯠꯅꯕ ꯃꯑꯣꯡꯗ ꯂꯩꯕꯅꯉꯥꯏ ꯍꯣꯠꯅꯕꯅꯤ ꯈꯣꯠꯄꯅꯤ ꯑꯁꯤꯗꯤ ꯇꯧꯔꯁꯨ ꯌꯥꯏ ꯇꯧꯗ꯭ꯔꯁꯨ ꯌꯥꯏ ꯈꯟꯕꯒꯤ ꯁꯨꯝ ꯏꯁꯥꯅ ꯊꯣꯛꯁꯥꯗꯕꯗꯣ ꯑꯩ ꯐꯣꯟꯁꯦ ꯑꯩꯅꯁꯨ ꯑꯗꯨꯝ ꯆꯦꯛꯁꯤꯟꯕꯒꯤ ꯍꯥꯏꯒꯗ꯭ꯔꯥ ꯀꯩꯁꯨ ꯀꯩꯅꯣꯕꯤ ꯇꯧꯗ꯭ꯔꯤꯕꯀꯣ ꯁꯤꯟꯕ ꯈꯣꯠꯄ ꯁꯦꯝꯕ ꯁꯥꯕꯁꯦ ꯑꯩ ꯐꯣꯟꯁꯦ ꯌꯥꯝ ꯐꯩꯌꯦ ꯑꯩꯅ ꯑꯃꯨꯛꯇꯪ ꯁꯦꯝꯕ ꯍꯥꯏꯇꯥꯥꯔꯒꯗꯤ ꯅꯍꯥꯟ ꯑꯃꯨꯛ ꯑꯩꯅ ꯀꯩꯅꯣꯗ ꯀꯣꯂꯦꯖꯇ ꯂꯩꯕ ꯃꯇꯝꯗ ꯏꯁꯤꯡ ꯏꯆꯥꯎ ꯊꯣꯛꯈ꯭ꯔꯦꯕꯀꯣ ꯏꯁꯤꯡ ꯏꯆꯥꯎ ꯑꯗꯨꯗ ꯇꯥꯁꯤꯜꯂꯨꯕꯒꯤ ꯐꯣꯟꯗꯣ ꯍꯥꯏꯗꯤ ꯏꯁꯤꯡ ꯆꯪꯈꯤꯕꯒꯤ ꯑꯗꯣ ꯑꯗꯨꯃꯥꯏꯅ ꯇꯧꯈꯤꯕꯗ ꯏꯁꯩ ꯁꯣꯏꯁꯤꯜꯂꯒ ꯇꯥꯁꯤꯟꯈꯤꯕꯒꯤ ꯑꯗꯨꯒ ꯈꯇꯪꯅꯦ ꯑꯗꯨ ꯈꯛꯇꯪ ꯁꯦꯝꯗ ꯉꯥꯏꯔꯤꯕꯀꯣ ꯑꯗꯨꯝ ꯅꯝꯕ ꯈꯣꯠꯄ ꯀꯥꯟꯗ ꯑꯗꯨꯝ ꯆꯠ ꯈꯣꯠꯄ ꯑꯗꯒꯤ ꯆꯠꯄ ꯈꯣꯠꯄ ꯑꯗꯨꯒꯨꯝꯕ ꯀꯩꯝꯇꯗꯤ ꯂꯩꯗꯤ ꯂꯩꯇꯦꯕꯀꯣ ꯑ ꯁꯨꯝ ꯍꯥꯏꯕ ꯋꯥꯅꯦ ꯍꯣꯏ ꯕꯦꯇ꯭ꯔꯤꯗꯣ ꯁꯨꯝ ꯀꯨꯏꯅ ꯁꯤꯖꯤꯟꯅꯔꯕꯅꯤꯅ ꯖꯔ ꯇꯥꯕꯒꯤ ꯑꯗꯨ ꯅꯨꯡꯉꯥꯏꯇꯕꯒꯤ ꯈꯛ ꯋꯥꯅꯦꯕꯀꯣ ꯑꯩ ꯑꯗꯨꯝ ꯍꯣꯏ ꯑꯗꯨꯝ ꯌꯥ ꯐꯥꯎꯗꯤ ꯄꯥꯏꯒꯦ ꯑꯗꯒꯤ ꯃꯤ ꯐꯣꯟ ꯑꯅꯧꯕ ꯄꯥꯏꯕ ꯈꯣꯠꯄ ꯑꯗꯨꯒꯨꯝꯕ ꯈꯜꯂꯛꯎꯕꯁꯨ ꯂꯩꯇꯦ ꯌꯥꯔꯒꯗꯤ ꯌꯥꯅꯤ ꯌꯥꯅꯕꯀꯣ ꯃꯇꯝꯗꯨꯣ ꯄꯩꯁꯥ ꯍꯥꯏꯔ ꯀꯥꯟꯗ ꯑꯗꯨꯗꯤ ꯑꯍꯦꯟ ꯑꯄꯥꯠ ꯂꯩꯔꯀꯥꯟꯗ ꯁꯤꯟꯕ ꯌꯥꯕ ꯊꯕꯛ ꯉꯥꯛꯇ ꯑꯣꯏꯕꯅꯤꯅ ꯑꯩꯅ ꯍꯧꯖꯤꯛ ꯌꯥꯝ ꯗꯔꯀꯥꯔ ꯑꯣꯏꯔꯤꯁꯦ ꯐꯣꯟ ꯅꯠꯇ꯭ꯔꯕꯤꯗ ꯑꯩꯈꯣꯏꯒꯤ ꯂꯥꯏꯔꯤꯛ ꯄꯥꯅꯕ ꯃꯃꯥꯏ ꯑꯆꯧꯕ ꯄꯄꯥꯛꯄꯤꯗꯣ ꯑꯗꯨꯃꯗꯤ ꯑꯗꯨꯃꯥꯏꯅ ꯂꯩꯒꯗꯤ ꯈꯂꯦꯕꯀꯣ ꯑꯗꯨ ꯈꯪꯗꯦꯅꯦ ꯍꯥꯏꯗꯤ ꯄꯩꯁꯥꯁꯦ ꯍꯦꯛꯇ ꯆꯪꯐꯝ ꯆꯠ ꯑꯗꯨꯝ ꯃꯌꯥꯝ ꯃꯌꯥꯝ ꯂꯥꯛꯄꯅꯤꯅ ꯍꯦꯛꯇ ꯃꯊꯥ ꯁꯥꯕ ꯈꯣꯠ ꯇꯧꯔꯤꯁꯦ
ꯍꯧꯖꯤꯛ ꯍꯧꯖꯤꯛꯀꯤ ꯑꯣꯏꯅꯕꯨꯗꯤ ꯌꯥꯕꯨ ꯌꯥꯔꯤꯈꯩꯕꯨꯗꯤ ꯐꯔꯦ ꯑꯗꯨꯣ ꯂꯩꯇꯕ ꯄꯣꯠꯇꯣ ꯍꯥꯟꯅ ꯂꯩꯕꯅꯕꯨꯗꯤ ꯐꯩꯕ ꯗꯔꯀꯥꯔꯁꯨ ꯇꯥꯕ ꯂꯩꯁꯨ ꯂꯩꯇꯕ ꯄꯣꯠꯇꯣ ꯑꯗꯨ ꯂꯩꯔꯣ ꯈꯤꯇꯪ ꯆꯥꯎꯈꯠ ꯗꯣ ꯑꯗꯨꯃꯥꯏꯅ ꯄꯥꯕꯗꯨꯅ ꯐꯣꯟꯗ ꯄꯥꯕꯗꯣ ꯈꯤꯇꯪ ꯅꯨꯡꯉꯥꯏꯇꯕ ꯌꯥꯎꯕꯅꯦꯕ ꯑꯗꯨꯝ ꯑꯗꯨꯅ ꯍꯧꯖꯤꯛꯀꯤ ꯈꯤꯇꯪ ꯆꯥꯎꯈꯠꯄꯗꯣ ꯂꯩꯔꯣ ꯑꯗꯣ ꯑꯗꯨꯝ ꯌꯥꯡꯈꯩꯒꯤ ꯃꯅꯨꯡ ꯁ꯭ꯋꯥꯏꯗꯗꯤ ꯑꯗꯨꯝ ꯂꯩꯗꯤ ꯂꯩꯕ ꯃꯥꯜꯂꯦ ꯑꯗꯨꯗꯨꯁꯨ ꯑꯗꯨꯣ ꯑꯗꯨꯃꯥꯏꯅ ꯌꯦꯡꯉꯣ ꯑꯗꯨꯒ ꯍꯣꯏ ꯊꯕꯛ ꯏꯟꯈꯥꯡ ꯈꯤꯇꯪ ꯆꯠꯊꯣꯛ ꯆꯠꯁꯤꯟꯗꯣ ꯅꯪ ꯆꯠꯄꯗꯤ ꯌꯥꯝ ꯇꯣꯏꯅ ꯆꯠꯄꯅꯤꯅ ꯑꯗꯨꯝ ꯒꯥꯔꯤꯒꯨꯝꯕ ꯑꯃ ꯂꯩꯕꯗꯨꯁꯨ ꯌꯥꯝ ꯀꯥꯟꯅꯒꯗ꯭ꯔꯥꯅ ꯈꯪꯉꯦ ꯅꯁꯥꯗꯁꯨ ꯍꯦꯟꯅ ꯃꯇꯝꯁꯨ ꯁꯦꯞ ꯑꯣꯏꯕ ꯑꯗꯒꯤ ꯍꯥꯏꯗꯤ ꯈꯪꯗꯦ ꯃꯤ ꯃꯤꯉꯣꯟꯗꯩꯗꯤ ꯋꯥꯏꯕꯁꯨ ꯅꯨꯡꯉꯥꯏꯕꯅ ꯆꯠꯇꯦ ꯑꯗꯒꯤ ꯂꯥꯏꯟꯗꯗ ꯆꯠꯄ ꯍꯥꯏꯁꯤꯁꯨ ꯑꯩꯅ ꯌꯧꯅꯤꯡꯕ ꯃꯐꯝꯗ ꯃꯇꯝꯗ ꯐꯠ ꯐꯠ ꯌꯧꯒꯦꯗꯣ ꯍꯦꯛꯇ ꯌꯥꯗꯕꯅꯦꯕ ꯅꯪꯗꯤ ꯅ ꯊꯧꯁꯨ ꯈꯔꯗ ꯑꯗꯨꯝ ꯆꯤꯠꯆꯕꯅꯤꯅ ꯑꯗ ꯑꯗꯨꯃꯥꯏꯅ ꯑꯗꯨꯁꯨ ꯑꯗꯨꯝ ꯇꯞꯅ ꯇꯞꯅ ꯌꯦꯡꯒꯦꯕꯨꯗꯤ ꯌꯥꯏ ꯄꯩꯁꯥꯗꯣ ꯍꯥꯏꯗꯤ ꯍꯣꯏ ꯒꯥꯔꯤꯗꯕꯨꯗꯤ ꯑꯃꯃꯨꯀꯤ ꯆꯥꯡ ꯑꯗꯨꯃꯥꯏꯅꯕꯨꯗꯤ ꯂꯥꯛꯑꯅꯤꯀꯣ ꯑꯗꯨ ꯑꯣꯏꯔꯒꯁꯨ ꯍꯦꯛ ꯑꯃꯨꯛꯇꯗ ꯑꯃꯃꯨ ꯊꯤꯗꯕ ꯌꯥꯗꯦ ꯑꯗꯨꯗꯤ ꯂꯩꯇꯕꯅꯦꯕ ꯑꯅꯝꯕꯅ ꯍꯧꯖꯤꯛꯀꯥꯟꯗ ꯂꯣꯟꯗ ꯂꯣꯏꯅ ꯌꯥꯕꯅꯦꯕꯀꯣ ꯄꯩꯁꯥꯕꯨꯗꯤ ꯈꯤꯇꯪ ꯍꯦꯜꯂꯛꯑꯒꯁꯨ ꯑꯗꯣ ꯑꯃ ꯌꯥꯧꯐꯥꯗ꯭ꯔꯒꯁꯨ ꯑꯗꯨꯝ ꯑꯃ ꯌꯧꯗꯧꯕ ꯃꯉꯥ ꯇꯔꯥ ꯋꯥꯠꯄ ꯁ꯭ꯋꯥꯏꯗꯒꯤ ꯑꯗꯨꯝ ꯒꯥꯔꯤ ꯑꯗꯨꯝ ꯑꯐꯕ ꯑꯗꯨꯝ ꯐꯪꯗꯤ ꯐꯪꯒꯗꯕꯗꯤ ꯃꯥꯜꯂꯦ ꯑꯗꯣ ꯌꯦꯡꯉꯣ ꯌꯥꯔꯒꯗꯤ ꯂꯣꯟꯒꯨꯝꯕꯗ ꯊꯤꯕ ꯌꯥꯕꯅꯦ ꯑꯗꯨꯝ ꯊꯥ ꯆꯍꯤ ꯑꯅꯤꯒꯨꯝꯕ ꯊꯤꯒꯦ ꯍꯥꯏꯕ꯭ꯔꯥ ꯅꯠꯇ꯭ꯔꯁꯨ ꯆꯍꯤꯗꯣ ꯑꯃ ꯊꯤꯔꯒꯅ ꯈꯤꯇꯪ ꯆꯥꯎꯔꯛꯑꯅꯤ ꯊꯥꯗ ꯃꯉꯥ ꯇꯔꯨꯛꯃꯨꯛ ꯂꯥꯛꯑꯅꯤ ꯑꯅꯤ ꯊꯤꯒꯦ ꯍꯥꯏꯔꯒꯅ ꯑꯍꯨꯝꯒꯤ ꯆꯥꯡ ꯑꯗꯨꯃꯥꯏꯅ ꯂꯥꯛꯑꯅꯤ ꯑꯗꯨ ꯌꯦꯡꯉꯣ ꯑꯗꯨꯒ ꯌꯥꯝ ꯇꯥꯡꯕ ꯅꯠꯇ꯭ꯔꯒꯁꯨ ꯑꯗꯨꯝ ꯑꯩ ꯍꯧꯖꯤꯛ ꯍꯥꯏꯔꯤꯕ ꯃꯃꯜ ꯑꯗꯨꯋꯥꯏꯗ ꯑꯃ ꯁꯨꯝ ꯉꯝꯖꯔꯒꯗꯤ ꯆꯠꯊꯣꯛ ꯆꯠꯁꯤꯟꯗ ꯑꯣꯏꯔꯒꯁꯨ ꯈꯔ ꯅꯨꯡꯉꯥꯏꯕꯅꯦ ꯑꯗꯨꯁꯨ ꯇꯞꯅ ꯇꯞꯅ ꯑꯗꯨꯝ ꯉꯝꯃꯛꯀꯅꯤꯗ ꯑꯗꯨꯕꯨꯗꯤ ꯇꯧꯗ ꯌꯥꯗꯕꯗꯣ ꯍꯥꯟꯅ ꯇꯧꯔ ꯂꯣꯏꯔꯁꯦ ꯑꯗꯨꯕꯨꯗꯤ ꯑꯗꯨꯒ ꯑꯗꯨ ꯂꯩꯈ꯭ꯔꯦ ꯑꯗꯥ ꯂꯩꯈ꯭ꯔꯦꯒꯤ ꯅꯨꯡꯉꯥꯏꯇꯕ ꯈꯣꯠꯇꯕꯗꯤ ꯀꯩꯝ ꯇꯧꯔꯨꯅꯗ ꯑꯗꯨꯝ ꯃꯇꯝ ꯃꯇꯝ ꯅ ꯃꯥꯏꯅ ꯂꯥꯛꯆꯅꯤ ꯑꯩꯅꯁꯨ ꯑꯩ ꯉꯝꯕ ꯀꯥꯟꯗ ꯑꯗꯨꯝ ꯂꯥꯛꯆꯅꯤꯁꯦ ꯑꯗꯨꯒꯤꯕꯨꯗꯤ
ꯍꯣꯏꯛꯇ ꯈꯟꯗꯦꯗ ꯑꯗꯨꯕꯨꯗꯤ ꯍꯥꯏꯁꯦ ꯑꯩꯗꯤ ꯑꯩꯗꯤ ꯀꯩꯁꯨꯦ ꯈꯟꯗꯦ ꯍꯥꯏꯕꯗꯤ ꯑꯩ ꯑꯩꯉꯣꯟꯗꯒꯤ ꯍꯦꯟꯅ ꯋꯥꯕ ꯃꯤ ꯂꯩꯔꯤꯕꯅꯤꯀꯣ ꯑꯗꯨꯃꯥꯏꯅ ꯈꯜꯂꯒ ꯂꯩꯕ ꯑꯗꯨꯝ ꯈꯟꯗꯣꯛꯑꯦꯕꯀꯣ ꯑꯗꯒꯤ ꯑꯩ ꯑꯩꯁꯤ ꯐꯪꯉꯦ ꯑꯩꯁꯤ ꯂꯩꯇꯦ ꯑꯗꯒꯤ ꯃꯤ ꯑꯗꯨ ꯅꯨꯡꯉꯥꯏꯈ꯭ꯔꯦ ꯑꯗꯨ ꯇꯧꯈ꯭ꯔꯦ ꯍꯥꯏꯗꯤ ꯇꯤꯟꯅ ꯑꯁꯤꯅ ꯁꯨꯝ ꯇꯧꯕ ꯂꯩꯗꯅꯀꯣ ꯑꯗꯨꯒꯨꯝꯕꯗꯣ ꯑꯩꯉꯣꯟꯗ ꯀꯩꯁꯨ ꯐꯥꯎꯕ ꯈꯣꯠꯄ ꯂꯩꯇꯦꯕꯀꯣ ꯑꯩꯁꯦ ꯑꯗꯨꯝ ꯃꯤꯠ ꯇꯥꯡꯉꯝꯗ꯭ꯦꯔꯤꯕ ꯈꯣꯡꯀꯨꯠ ꯇꯦꯛꯇꯅ ꯈꯣꯠꯇꯅ ꯑꯁꯣꯏ ꯑꯉꯝ ꯌꯥꯎꯍꯜꯂꯝꯗ꯭ꯔꯤꯁꯦ ꯁꯤ ꯑꯗꯨꯝ ꯐꯔꯦꯅ ꯈꯜꯂꯦ ꯑꯗꯨꯗꯨꯒ ꯍꯣꯏ ꯑꯩꯁꯨ ꯑꯗꯨꯝ ꯂꯩꯕꯕꯨꯗꯤ ꯌꯥꯏꯑꯕꯀꯣ ꯑꯗꯨꯝ ꯀꯩ ꯍꯥꯏꯅꯤ ꯑꯩꯅ ꯍꯧꯖꯤꯛ ꯊꯥ ꯑꯃꯗ ꯊꯥꯡꯉꯤꯁꯤ ꯌꯦꯡꯉꯣꯅꯦ ꯑꯗꯨꯝ ꯌꯥꯝꯗ꯭ꯔ ꯂꯤꯁꯤꯡ ꯇꯔꯥꯒꯤ ꯃꯌꯥꯅꯦꯕ ꯑꯗꯨꯏꯗꯨꯅ ꯑꯗꯨꯝ ꯑꯩꯅ ꯈꯤꯇꯪ ꯁꯤꯗꯨꯅ ꯊꯣꯛꯈꯤꯕꯗ ꯏꯁꯥꯗ ꯑꯗꯨꯝ ꯅꯨꯡꯉꯥꯏꯇꯕꯗꯣ ꯑꯃꯨꯛ ꯑꯃꯨꯛꯀ ꯍꯦꯟꯅ ꯑꯃꯨꯛ ꯍꯥꯏꯗꯤ ꯁꯤ ꯊꯥꯡꯕ ꯉꯝꯗꯣꯔꯤꯕ꯭ꯔꯥ ꯈꯣꯠꯀꯗꯧꯕꯗ ꯑꯗꯨ ꯈꯟꯕꯒꯤꯀꯣ ꯑꯗꯨꯗꯨꯒꯤ ꯋꯥꯅꯦꯕ ꯑꯩꯒꯤ ꯁꯤ ꯑꯩꯈꯣꯏ ꯃꯔꯨꯞ ꯊꯥꯡꯕꯒꯤꯗꯣ ꯑꯩꯈꯣꯏ ꯃꯥꯅ ꯌꯥꯎꯍꯜꯂꯤꯗꯣ ꯑꯅꯤ ꯑꯅꯤ ꯑꯅꯤꯅꯦꯕꯀꯣ ꯑꯍꯨꯝ ꯄꯨꯕꯤꯅꯦ ꯑꯗꯨꯝ ꯂꯤꯁꯤꯡ ꯇꯧꯅꯦ ꯊꯥꯡꯉꯤꯗꯣ ꯑꯗꯒꯤꯗꯤ ꯑꯃꯕꯨꯗꯤ ꯀꯛꯈ꯭ꯔꯦ ꯑꯃꯕꯨꯗꯤ ꯑꯩꯅ ꯍꯌꯦꯡ ꯊꯕꯛ ꯏꯪꯈꯥꯡ ꯇꯧꯕ ꯈꯣꯠꯄ ꯇꯧꯕꯒꯤ ꯑꯗꯨꯝ ꯁꯤꯅꯅꯕ ꯃ ꯊꯝꯃꯦꯕꯀꯣ ꯑꯗꯨ ꯆꯍꯤ ꯃꯔꯤ ꯃꯌꯥꯅꯤ ꯊꯥꯡꯗꯣꯏꯁꯤꯁꯨ ꯍꯥꯏꯗꯤ ꯑꯇꯦꯟꯕ ꯃꯇꯝ ꯅꯠꯇꯦꯕ ꯆꯍꯤ ꯑꯃꯅꯤ ꯋꯥꯔꯤ ꯅꯠꯇꯦꯕꯀꯣ ꯑꯗꯨꯃꯗꯤ ꯑꯗꯨꯝ ꯇꯦꯡꯗꯅ ꯂꯩꯕ ꯄꯣꯠꯅꯤ ꯑꯗꯒꯤꯗꯤ ꯑꯩꯈꯣꯏꯒꯤ ꯏꯃꯥꯟꯅꯕꯩ ꯇꯧꯔꯒ ꯂꯤꯁꯤꯡ ꯑꯃꯃꯝ ꯄꯨꯕꯤ ꯑꯃꯨꯛ ꯌꯥꯎꯔꯤꯕꯀꯣ ꯑꯗꯨꯁꯨ ꯑꯩꯒꯤꯗ ꯍꯥꯏꯗꯤ ꯃꯣꯏꯅꯁꯨ ꯍꯥꯟꯅꯁꯨ ꯑꯗꯨꯝ ꯑꯅꯤꯅꯤ ꯌꯥꯎꯕꯅꯤ ꯍꯟꯗꯛꯁꯨ ꯑꯅꯤꯅꯤ ꯌꯥꯎ ꯈꯣꯠꯂꯣ ꯇꯧꯕꯗꯨꯗ ꯑꯗꯨꯝ ꯑꯅꯤꯅꯤꯗꯤ ꯌꯥꯎꯈ꯭ꯔꯦ ꯑꯗꯨꯒꯤꯁꯨ ꯗꯒꯤ ꯂꯧꯕ ꯌꯥꯕ ꯄꯣꯠ ꯅꯠꯇꯕꯅꯤꯅ ꯍꯥꯏꯕꯗꯤ ꯋꯥ ꯃꯣꯏꯁꯨ ꯂꯩꯖꯕ ꯄꯣꯠ ꯑꯣꯏꯗꯕꯅꯤꯅ ꯑꯩꯅ ꯑꯗꯨꯝ ꯍꯣꯠꯅꯕꯅꯤꯅ ꯑꯗꯒꯤꯗꯤ ꯑꯃꯨꯛ ꯑꯩꯈꯣꯏꯒꯤ ꯍꯌꯦꯡ ꯃꯇꯝ ꯑꯃ ꯐꯪꯉꯗꯤ ꯀꯣꯏꯕ ꯆꯠꯄꯗ ꯁꯤꯖꯤꯟꯅꯅꯕꯅ ꯑꯃꯒꯤꯁꯨ ꯃꯔꯨꯞ ꯑꯃ ꯁꯨꯝ ꯂꯤꯁꯤꯡ ꯑꯃꯒꯤ ꯀꯩ ꯇꯧꯕꯁꯨ ꯑꯗꯨꯝ ꯑꯗꯨꯁꯨ ꯊꯥꯡꯉꯤꯅꯦ ꯑꯗꯨꯝ ꯄꯥꯒꯦ ꯂꯤꯁꯤꯡ ꯃꯥꯄꯟ ꯂꯩꯈ꯭ꯔꯦ ꯑꯗꯒꯤ ꯑꯩꯈꯣꯏ ꯑꯩ ꯍꯥꯟꯅ ꯂꯥꯏꯕ꯭ꯔꯦꯔꯤꯗ ꯀꯩꯗ ꯀꯥꯕꯠꯆꯠꯄ ꯃꯇꯝꯗ ꯑꯗꯨꯝ ꯆꯅꯤꯄꯥꯟ ꯑ ꯑꯗꯒꯤ ꯂꯩꯗꯅ ꯅꯣꯡꯃ ꯑꯗꯨꯝ ꯄꯛꯌꯦꯡ ꯊꯥꯏꯌꯦꯡ ꯍꯥꯏꯗꯤ ꯆꯍꯤꯁꯦ ꯃꯇꯝꯁꯦ ꯑꯗꯨꯝ ꯂꯅꯨꯡ ꯈꯣꯡꯗꯣꯡꯝꯕ ꯏꯃꯥꯟꯅꯕꯈꯩꯁꯨ ꯃꯇꯝ ꯑꯣꯏꯅꯔꯛꯄꯅꯤꯅ ꯄꯛꯌꯦꯡ ꯊꯥꯏꯌꯦꯡ ꯑꯗꯨꯝ ꯂꯥꯛꯄ ꯑꯗꯨꯝ ꯆꯍꯤ ꯊꯥ ꯑꯃꯗ ꯆꯠꯂꯤꯁꯦ ꯑꯗꯨꯝ ꯆꯠꯇꯕ ꯌꯥꯗꯕꯗ ꯀꯨꯞꯅ ꯁꯤꯖꯤꯟꯅꯔꯛ ꯐꯥꯎꯕꯗ ꯑꯗꯨꯝ ꯇꯔꯥꯗꯤ ꯑꯗꯨꯝ ꯌꯧꯋꯦꯕꯀꯣ ꯃꯥꯄꯜ ꯍꯥꯏꯗꯤ ꯇꯔꯥꯁꯤ ꯑꯗꯨꯝ ꯂꯦꯡꯉꯅ ꯂꯩꯕ ꯄꯣꯠꯅꯦꯕ ꯑꯗꯩ ꯍꯦꯜꯂꯛꯄ ꯉꯥꯛꯇꯅꯦꯕ ꯇ꯭ꯔꯦꯟ ꯇꯣꯏ ꯇꯔꯥꯍꯨꯝꯗꯣꯏ ꯆꯠꯂꯛꯄꯥꯛꯇꯅꯦ ꯊꯕꯛ ꯗꯦꯕ ꯈꯔ ꯃꯥ ꯅꯣꯡ ꯐꯥꯜꯗꯣꯛꯁꯨ ꯑꯆꯥ ꯑꯊꯛ ꯆꯥꯅꯤꯡꯕ ꯈꯣꯠꯄ ꯑꯩ ꯌꯨꯝꯗ ꯂꯩꯕꯁꯦ ꯑꯩ ꯏꯁꯥꯟꯅ ꯌꯦꯟꯒ ꯑꯃ ꯌꯦꯟ ꯀꯩꯀꯩ ꯂꯩꯗꯅ ꯈꯣꯠꯇꯅ ꯆꯥꯕꯒꯁꯦ ꯄꯨꯔꯥ ꯁꯨꯡ ꯆꯥꯗ꯭ꯔꯕꯒꯨꯝꯅꯦꯕ ꯁꯨꯝꯄ ꯄꯨꯊꯣꯛꯇ꯭ꯔꯕꯒꯨꯝꯅꯦꯕ
ꯍꯣꯏ ꯑꯗꯨꯕꯨꯗꯤ ꯌꯨꯝꯗ ꯂꯩꯔꯒ ꯍꯥꯏꯗꯤ ꯄꯩꯁꯥꯗꯣ ꯅꯪꯅ ꯑꯣꯏꯕꯅꯤꯅ ꯍꯧꯖꯤꯛ ꯍꯧꯖꯤꯛꯀꯤꯗꯤ ꯅꯪꯅ ꯑꯣꯏꯕ ꯕꯅꯤꯅ ꯄꯩꯁꯥ ꯂꯥꯛꯐꯝꯗꯨ ꯁꯨꯝ ꯎ ꯑꯇꯩꯗꯨꯅ ꯇꯥꯜꯂꯛꯑꯦ ꯍꯥꯏꯔꯁꯨ ꯆꯥꯎꯅ ꯂꯥꯛꯐꯝꯗꯨ ꯂꯩꯇꯕꯅꯤꯅ ꯅꯣꯡꯃꯒꯤ ꯍꯣꯏ ꯀꯩꯅꯣ ꯀꯩꯅꯣ ꯃꯆꯥ ꯃꯁꯨ ꯃꯦꯟꯅꯈꯤꯕ ꯅꯠꯇꯅ ꯑꯗꯨꯃꯥꯏꯅ ꯃꯔꯨꯞꯀꯨꯝꯕ ꯊꯥꯒꯤ ꯁꯣꯏꯕ ꯌꯥꯗꯕ ꯄꯣꯠ ꯍꯥꯏꯕ ꯑꯗꯨꯗꯤ ꯅꯪꯅ ꯑꯃꯨꯛ ꯑꯣꯏꯔꯦꯗꯣ ꯍꯨꯟꯕꯗꯣ ꯑꯗꯨꯅ ꯑꯗꯨꯒꯤꯕꯨꯗꯤ ꯆꯪꯕꯅꯦ ꯍꯣꯏ ꯑꯗꯨꯅꯤ ꯑꯗꯨꯃꯥꯏꯅꯕꯨꯗꯤ ꯇꯧꯕꯅꯦ ꯑꯗꯣ ꯌꯦꯡꯉꯣ ꯍꯣꯏ ꯌꯥꯝ ꯋꯥꯗ ꯑꯣꯏꯔꯒꯗꯤ ꯀꯥꯟꯅꯗꯦꯗꯅꯀꯣ ꯍꯥꯏꯗꯤ ꯍꯥꯟꯅꯗꯩꯁꯨ ꯂꯩꯇꯅꯁꯨ ꯂꯥꯛꯑꯦ ꯑꯗꯨꯝ ꯉꯝꯅꯕ ꯍꯣꯠꯄꯗꯤ ꯍꯣꯠꯅꯔꯛꯏ ꯂꯥꯏꯟꯗꯨꯕꯨ ꯑꯣꯏꯒꯦꯔꯥ ꯃꯗꯨꯕꯨ ꯑꯣꯏꯒꯦꯔꯥ ꯆꯠꯂꯒꯁꯨ ꯑꯗꯨꯗꯣ ꯑꯗꯨꯃꯥꯏꯅ ꯌꯥꯝ ꯆꯥꯎꯅ ꯂꯩꯔꯒꯗꯤ ꯑꯃꯨꯛ ꯑꯗꯨꯗꯨꯗꯨꯩꯗ ꯃꯉꯥ ꯑꯍꯨꯝ ꯃꯔꯤ ꯃꯉꯥꯃꯨꯛ ꯍꯥꯞꯆꯤꯜꯂꯛꯄꯩꯁꯦ ꯍꯥꯞꯆꯤꯜꯂꯛꯑꯗꯤ ꯌꯥꯝ ꯌꯥꯝꯈ꯭ꯔꯅꯦꯕ ꯑꯗꯨ ꯀꯣꯛ ꯌꯥꯝ ꯁꯥꯗꯕ ꯑꯣꯏꯕ ꯑꯣꯏꯔꯗꯤ ꯀꯥꯟꯅꯕꯤꯗꯅꯀꯣ ꯒꯥꯔꯤ ꯊꯧꯔꯒ ꯀꯣꯛ ꯁꯥꯔ ꯂꯩꯔꯗꯤ ꯀꯔꯤ ꯇꯧꯔꯨꯅꯤ ꯅꯠꯇ꯭ꯔꯥ ꯑꯗꯨꯅ ꯌꯦꯡꯉꯣ ꯅꯪꯅ ꯉꯝꯃꯅꯤ ꯍꯥꯏ ꯀꯥꯟꯗꯨꯗ ꯑꯗꯒꯤ ꯑꯇꯣꯞꯄ ꯈꯤꯇꯪ ꯂꯣꯏꯁꯤꯟꯈꯔꯦ ꯅꯠꯇ꯭ꯔꯒ ꯑꯩ ꯄꯩꯁꯥ ꯈꯔ ꯆꯥꯎꯅ ꯂꯥꯛꯇꯧꯕ ꯂꯩꯔꯦ ꯍꯥꯏꯔꯒꯕꯨꯗꯤ ꯑꯗꯨꯃꯥꯏꯅ ꯌꯦꯡꯉꯣ ꯑꯗꯨꯒ ꯂꯩꯇꯕ ꯌꯥꯗꯕꯗꯣ ꯍꯥꯟꯅ ꯂꯩ ꯂ ꯑꯇꯩꯗꯨꯅ ꯇꯞ ꯇꯞꯅ ꯑꯗꯨꯝ ꯂꯩꯔ ꯂꯣꯏꯔꯁꯦ ꯑꯗꯨꯕꯨꯗꯤ ꯀꯔꯤꯝ ꯈꯜꯂꯨꯅꯨꯗ
ꯍꯣꯏ ꯑꯗꯨꯅꯤ ꯑꯩꯅ ꯍꯧꯖꯤꯛ ꯈꯜꯂꯤꯁꯦ ꯑꯇꯣꯞꯄ ꯈꯟꯗꯦ ꯄꯩꯁꯥꯁꯦ ꯌꯥꯔꯉꯩ ꯌꯥꯝꯅ ꯁꯤꯖꯤꯟꯅꯗꯕ ꯇꯨꯡꯁꯤꯟꯅꯕ ꯍꯣꯠꯅꯕꯗ ꯑꯗꯨꯗ ꯍꯥꯏꯕ ꯋꯥꯅꯦꯕ ꯏꯛꯇꯪ ꯉꯝꯗꯦ ꯍꯦ ꯆꯠꯅꯕ ꯑꯃꯅ ꯂꯥꯛꯄꯗꯣ ꯂꯩꯕꯨ ꯂꯩꯔꯦ ꯑꯗꯨꯃꯥꯏꯅ ꯇꯧꯕꯤ ꯋꯥꯅꯤꯗ
ꯍꯣꯏ ꯍꯣꯏ ꯑꯗꯨꯃꯥꯏꯅ ꯇꯧꯕꯅꯦ ꯑꯣ ꯐꯔꯦꯁꯦ ꯅꯪꯁꯨ ꯄꯣꯊꯥꯖꯔꯣ ꯆꯥꯛ ꯌꯦꯟꯁꯤꯡ ꯆꯥꯊꯣꯛꯑꯒ
ꯐꯔꯦ ꯐꯔꯦ ꯊꯝꯃꯣ ꯊꯝꯃꯣ